ꯍꯜꯂꯣ
ꯑ
ꯇꯕ꯭ꯔꯣ
ꯇꯥꯎꯦ
ꯀ ꯇꯧꯔꯤꯅꯣ
ꯀꯩꯁ ꯇꯧꯗꯦ ꯅꯥꯕ ꯉꯁꯤ ꯈꯔ ꯐꯔꯛꯄꯒꯤ ꯌꯦꯞꯂꯒ ꯂꯩꯌꯦꯦ ꯅꯪꯒꯦ
ꯀꯁꯨ ꯇꯧꯗ
ꯑ ꯆꯔ ꯁꯥꯔꯔꯕꯣ
ꯆꯥꯏ ꯆꯥꯔꯦ ꯑꯗꯨꯒ ꯑꯃꯨꯛ ꯆꯥꯛꯂꯥꯑꯝ ꯀꯩꯅꯩꯅꯣꯖꯤꯛ
ꯐꯥꯏꯅ ꯅꯅꯥ ꯊꯣꯡꯝꯕ꯭ꯔꯣ ꯀꯅꯥ ꯊꯣꯡꯝꯕ꯭ꯔꯣ ꯆ
ꯆꯥꯡꯁꯥꯡꯗꯣ
ꯑ ꯑꯣ ꯇꯦꯟꯁꯥꯡ ꯊꯝꯒꯦ
ꯍꯧꯁꯤꯀꯣ ꯌꯦꯟ ꯆꯥ ꯊꯣꯡꯉ ꯆꯥꯕ
ꯑ ꯊꯥꯎ ꯃ ꯑꯩ ꯍꯣꯏ ꯑꯩꯈꯣꯏꯕꯨꯁꯨ ꯍꯪꯉꯣ
ꯑꯗꯨ ꯅ ꯀꯩꯇꯥꯕ ꯇꯥꯏ ꯇꯥꯏ ꯅꯪ ꯅꯣꯏ ꯀꯩꯇꯕꯅꯣ
ꯑꯣꯁꯥꯁꯥꯏ
ꯑꯣꯞꯁꯔ
ꯑꯥ ꯑ ꯁ ꯀꯌꯥ ꯋꯥ
ꯐꯅꯦꯕ
ꯑꯣꯏ ꯑꯣꯏ ꯅꯪ ꯏꯥꯛ ꯏꯟꯁꯥꯡ ꯊꯧꯕ ꯍꯩꯕ꯭ꯔꯣ
ꯑꯩꯅ ꯂꯩ ꯂꯩ ꯖꯥꯗꯨꯝꯒꯦ
ꯑꯨꯝ ꯑꯥ ꯀꯌꯥꯝꯍꯩꯇꯦꯗꯥ ꯑꯩꯗꯤ
ꯑꯥꯁ
ꯀꯩꯁꯥꯝꯊꯣꯡ ꯑꯣ ꯆꯝꯊꯣꯡꯒꯨꯝꯕꯁꯦ ꯑꯗꯨꯝ ꯊꯣꯡꯕ ꯍꯥꯏꯌꯦꯕꯀꯣ꯫ ꯂꯨꯕ ꯂꯩꯔ ꯅꯀꯣ ꯈꯔ ꯈꯔ ꯑꯗꯨꯗꯤ ꯈꯪꯗꯥꯕ
ꯑꯣ ꯐꯣꯔꯦꯟ ꯀꯩꯅꯣ ꯀꯩꯅꯣ
ꯑꯥ
ꯆꯥꯡ ꯌꯦꯟꯁꯥꯡꯁꯦ ꯊꯣꯡꯕ ꯍꯥꯏꯗꯣꯏꯅꯤ ꯀꯣ ꯍꯥꯏꯇ꯭ꯔꯗꯤ ꯍꯣꯔꯦꯟ ꯅꯪ ꯃꯥꯒꯨꯝꯕ ꯑꯣꯏꯔꯗꯤ
ꯎꯝ ꯑꯩꯗꯤ ꯑꯦꯡꯒꯦꯖ ꯇꯧꯕ ꯂꯣꯏꯔꯦ ꯑꯦꯡꯒꯦꯖꯃꯦꯟ ꯇꯧꯕ ꯂꯣꯏꯔꯦ ꯑꯦꯡꯒꯦꯖꯃꯦꯟ ꯇꯧꯕ ꯂꯣꯏꯔꯦ ꯑꯩꯗꯤ꯫
ꯇꯧꯔꯥ ꯂꯩꯔꯕꯣ꯫
ꯑꯥꯎ꯫
ꯑꯗꯣ ꯅꯪꯒꯤ ꯋꯦꯗꯤꯡꯗ ꯑꯩ ꯂꯥꯛꯀꯅꯤꯀꯣ ꯌꯥꯕ꯭ꯔꯣ꯫
ꯂꯥꯛꯑꯣ ꯂꯥꯛꯑꯣ ꯏꯕꯥꯏꯇꯦꯁꯪ ꯀꯥꯛ ꯄꯤꯔꯛꯀꯦ
ꯀꯦ
ꯑꯣ
ꯑꯣ ꯍꯣꯏ
ꯂꯥꯛꯑꯣ ꯀꯣ꯫
ꯍꯣꯏ ꯍꯣꯏ ꯂꯥꯛꯅꯤ ꯁꯣꯏꯗꯅ ꯂꯥꯛꯑꯅꯤꯅꯪ
ꯂꯥꯛꯑꯣ ꯂꯥꯛꯑꯣ
ꯏꯟꯚꯇꯦꯁꯟ ꯄꯤꯗ꯭ꯔꯁꯨꯀꯣ ꯂꯥꯛꯅꯤ ꯍꯥꯏꯗꯤ
ꯎꯝ ꯂꯥꯛꯑꯣ ꯑꯗꯣ ꯅꯣꯏ ꯈ꯭ꯔꯤꯁꯃꯥꯁ ꯇꯝꯗ ꯀꯃꯥꯏ ꯀꯃꯥꯏ ꯇꯧꯅꯒꯦ ꯅꯣꯏꯗꯤ
ꯗꯤꯀꯣ ꯎꯝ ꯀꯩ ꯇꯧꯁꯤꯒꯦꯗꯣ ꯁꯨꯝ ꯏ ꯀꯨꯝꯕ ꯆꯠꯄ ꯅꯠꯇ꯭ꯔꯒ ꯑꯗꯨ ꯑꯗꯨ꯫ ꯆꯁꯥꯡ ꯆꯥꯡ ꯌꯦꯟꯁꯥꯡ ꯍꯧꯕ ꯊꯣꯡꯉ ꯆꯥꯕ ꯑꯗꯨꯒ ꯑꯊꯅꯤ ꯇꯣꯞꯄꯗꯤ ꯇꯧꯗꯦꯗ ꯐꯦꯁꯀꯣ ꯃꯀꯁ ꯆꯁ ꯀꯨꯝꯕ ꯆꯦꯄꯀꯣ ꯑꯗꯨ ꯃꯇꯥꯡꯅꯤꯗ ꯇꯣꯛꯄꯗꯤ ꯇꯧꯗꯦ ꯅꯣꯏꯗꯤ
ꯀ꯭ꯔꯤꯁꯃꯁ ꯇꯥꯗꯗꯤ ꯑꯩꯈꯣꯏ ꯆꯁ ꯄꯔꯁꯅ ꯍꯌꯦ ꯌꯥꯝ ꯅꯨꯡꯉꯥꯏꯈ꯭ꯔꯦꯖꯅ ꯆꯄꯔꯁꯟꯅ ꯑꯣ ꯑꯩꯈꯣꯏꯅ ꯅꯨꯡꯉꯥꯏꯅ ꯍꯦꯟꯅ ꯑꯗꯨꯒꯨꯝꯕꯗꯤ ꯇꯜ ꯂ ꯂꯧꯀ ꯃꯉꯥꯕꯤꯗꯣ ꯍꯔ ꯂꯨꯀ ꯃꯤ ꯌꯥꯝ ꯂꯥꯏꯔꯅꯤꯕꯀꯣ ꯃꯤ ꯌꯥꯝ ꯂꯥꯏꯔꯒ ꯃꯣꯏꯅ ꯑꯄꯥꯝ ꯄꯥꯝꯕꯗꯣ ꯑꯗꯨꯝ ꯅꯔꯒꯥ ꯍꯔꯦꯟꯀꯣꯁ ꯅꯔꯂꯒ ꯑ ꯃꯣꯏ ꯑꯗꯨꯝ ꯍꯥꯏꯔꯛꯀꯅꯤ ꯑ ꯁꯤꯒꯁꯤꯅꯁꯦꯒꯁꯤꯦ ꯍꯥꯏꯅꯀꯣꯣ ꯄꯅꯦꯃꯦ ꯇꯥꯕꯣ
ꯇꯥꯏꯌꯦ ꯇꯥꯏꯌꯦ ꯍꯣꯏ
ꯇꯥꯕ꯭ꯔꯣ ꯎꯝ ꯑꯩꯗꯤ ꯚꯣꯂꯤꯕꯣꯜꯗꯣ ꯌꯥꯝ ꯍꯕ꯫ ꯑꯩꯗꯤ ꯄꯨꯣꯟꯟꯗꯤ ꯄꯣ ꯌꯥꯝ ꯄꯥꯝꯃꯦꯕ ꯅꯪꯗꯤ ꯄꯥꯝꯕ꯭ꯔꯣ
ꯑꯩꯗꯤ ꯍꯣꯏ ꯄꯥꯝꯗꯤ ꯄꯥꯝꯃꯦ ꯑꯗꯨꯕꯨ ꯐꯨꯠꯕꯣꯜꯅ ꯍꯦꯟꯅ ꯐ ꯍꯥꯏꯗ ꯀꯩꯗꯤ
ꯐꯔ ꯀꯞꯁꯨ ꯅꯥꯋꯥ ꯆꯅ ꯅꯦꯁꯇ
ꯍꯣꯏ
ꯅ ꯎ ꯕꯣꯒꯨꯝꯕ ꯌꯦꯡꯗꯕ꯭ꯔꯣꯗ
ꯌꯦꯡꯉ
ꯑꯣ ꯀꯅꯅꯥꯕꯣꯁꯦ ꯄꯣꯇ ꯑꯣꯏꯒꯦ
ꯑꯩꯈꯣꯏꯒꯤ ꯁꯄꯣꯔꯇꯔꯗꯤ ꯁꯤꯍꯧꯔꯦ ꯑꯍꯥꯟꯗꯤ ꯁꯤꯈ꯭ꯔꯦ
ꯅꯔꯣ ꯑꯣ ꯍ ꯀꯥꯏꯅ ꯄꯣꯠꯇꯨ
ꯑꯣ ꯐꯩꯩꯅ ꯑꯗꯨꯗꯤ ꯄꯣꯔꯇꯨꯒꯥꯜꯒꯤ ꯑꯩꯩꯗꯤ ꯕ꯭ꯔꯥꯖꯤꯜꯅꯤ
ꯎ
ꯁ ꯍꯈ ꯍ
ꯎꯝ ꯑ ꯃꯦꯁꯤꯅ ꯑꯗꯨꯝ ꯉꯝꯂꯥꯛꯈ꯭ꯔꯦꯗ
ꯎꯝ ꯑꯝꯕ ꯊꯅꯤ
ꯅ ꯅꯝ ꯍꯦ
ꯑꯦꯁ
ꯑ ꯃꯦꯁꯤꯁꯤꯕꯨꯌꯥ ꯑꯃꯗꯂꯦ
ꯁꯨꯃꯥꯏꯗꯤ ꯍꯩꯅꯨꯗ ꯃꯤꯎꯗꯤ
ꯍꯅꯦ ꯌꯥꯝꯃꯥꯏꯅꯗꯦ
ꯎꯝꯔ ꯑꯗꯨꯣ ꯉꯁꯤ ꯍꯣꯔꯦꯟ ꯀꯩ ꯀꯩ ꯏꯟꯁꯥꯡ ꯑꯃꯨꯛ ꯊꯣꯡꯉ ꯆꯥꯅꯤ ꯎ
ꯍꯣꯔꯦꯟꯁꯦ ꯑꯩꯈꯣꯏ ꯌꯨꯝꯁꯤꯅ ꯊꯣꯡꯉꯅꯤ ꯀꯔꯤꯦꯟ ꯁꯥꯎ ꯊꯣꯡꯗꯣꯏꯅꯣ ꯍꯥꯏꯕꯗꯤ ꯈꯅꯤ ꯑꯩꯗꯣ ꯅꯥꯔꯒ ꯂꯩꯌꯦꯦꯕꯀꯣ ꯉꯁꯤꯅ ꯈꯔ ꯐꯔꯛꯄꯅꯦꯕ
ꯅꯕꯗꯣꯂꯣꯔꯦ ꯔꯈꯣ ꯀꯅꯛꯣ ꯀꯅ
ꯎꯝ ꯐꯥꯏꯅꯜ
ꯅꯥꯗꯕꯗꯣ ꯌꯥꯝ ꯐꯩꯅꯦ
ꯎꯝ ꯑꯩꯈꯣꯏꯗꯤ ꯍꯣꯏ ꯄꯥꯛꯇꯤꯅꯥꯗ
ꯌꯥꯝꯝ ꯐꯥꯏꯦ ꯂꯥꯏ ꯂꯥꯏ ꯈꯨꯔꯨꯝꯕꯗꯣ ꯐꯖꯅ ꯈꯨꯔꯨꯝꯃꯣ ꯅꯥꯗꯕꯗꯣ
ꯍꯣꯏ ꯃꯣꯏꯁꯨꯪ ꯎꯝ ꯆꯥꯛꯁꯨ ꯌꯥꯝ ꯆꯥꯗꯣꯏꯅꯤ
ꯎꯝ
ꯎꯝ ꯏꯁꯥ ꯀꯪꯍꯟꯅꯕꯀꯣ ꯐꯍꯟꯅꯕ ꯅꯪ ꯅꯥꯔꯗꯤ ꯅꯪ ꯅꯪꯒꯤ ꯋꯦꯗꯤꯡꯗꯣ ꯌꯥꯔꯣꯏꯕ ꯑꯗꯨꯒꯤ
ꯃꯥ ꯅꯦ ꯌꯥꯔ ꯑꯩꯒꯤꯦ ꯎꯝꯁ ꯃꯔꯁ
ꯐꯥꯏꯅ ꯑꯗꯨꯗꯤ
ꯎꯝ ꯍꯗ ꯈ꯭ꯔꯤꯁꯃꯁꯅ
ꯑ
ꯑ ꯍꯟꯗ ꯈ꯭ꯔꯤꯁꯃꯥꯁꯅ ꯂꯥꯁ ꯎ ꯈꯨꯟꯗ
ꯅꯦꯛꯁꯗꯤ ꯑꯗ ꯑ ꯍꯣꯔꯦꯟ ꯎ ꯄꯥꯔꯈꯣꯏꯅ ꯑꯩꯈꯣꯏꯒ
ꯎꯝ
ꯈ꯭ꯔꯤꯁꯃꯥꯁ ꯇꯧꯔꯅꯤ ꯁꯤ
ꯎꯝ ꯑꯩ ꯑꯩꯒꯤ ꯅꯨꯄꯥꯁꯦ ꯀꯃꯥꯏꯒ ꯑ ꯑꯩꯈꯣꯏꯒꯤ ꯔꯤꯂꯦꯁꯟꯁꯤꯞꯁꯦ ꯌꯥꯝ ꯀꯨꯏꯅ ꯅꯨꯡꯁꯤꯅꯔꯛꯑꯦ ꯑꯟꯏꯟꯇꯦꯜꯂꯤꯖꯦꯕꯜ ꯎꯝ ꯅꯁꯨ ꯅꯪ ꯅꯨꯡꯁꯤꯅꯕꯗꯣ ꯆꯍꯤ ꯀꯌꯥꯒꯨꯝꯕ ꯁꯅꯔꯦꯅꯗꯤ
ꯐꯤꯃ ꯏꯇ꯭ꯔꯦ ꯁ ꯐꯗꯤ
ꯀꯕ
ꯅꯨꯄꯤꯒꯨꯝꯕꯗꯤ ꯀꯣꯏꯗ
ꯑꯣ ꯃꯇꯝ ꯃꯇꯝꯅ ꯄꯨꯔꯛꯀꯅꯤ ꯀꯣꯏꯔꯁꯨ ꯅꯅ ꯀꯣꯏꯦ ꯑꯗꯨꯝ ꯂꯩꯔꯁꯨꯀꯣ ꯅꯪꯒꯤꯕꯣ ꯂꯥꯏꯅꯀꯣ ꯕꯤꯗꯤ ꯑ ꯑꯗꯨꯝ ꯁꯥꯡꯈꯤꯒꯅꯤ ꯅꯪꯗꯤ ꯌꯥꯝ ꯐꯖꯕꯀꯣ ꯅꯪꯒꯤ ꯑꯃ ꯃ ꯑꯗꯨꯝ ꯂꯥꯛꯀꯅꯤ ꯃꯥꯅ ꯀꯣꯏꯔꯁꯨ ꯅꯪꯅ ꯄ꯭ꯔꯣꯄꯣꯁ ꯇꯧꯗ꯭ꯔꯁꯨ ꯃꯇꯝꯅ ꯑꯗꯨꯝ ꯄꯨꯔꯛꯀꯅꯤ ꯅꯪꯒꯤꯗ ꯑꯗꯨꯅ ꯉꯥꯏꯔꯣꯀꯣ ꯑꯗꯨꯅ ꯐꯥꯕꯅꯤ ꯅꯪꯅ ꯑꯃꯕ ꯑꯟꯏꯟꯇꯦꯜꯂꯤꯖꯦꯕꯜ ꯄꯣꯁ ꯇꯧꯕꯗꯣ ꯑꯗꯨꯅꯗꯤ ꯐꯗꯕ ꯑꯗꯨꯝ ꯂꯥꯛꯀꯅꯤ
ꯅꯪꯅ ꯍꯥꯏꯕꯗꯣ ꯏꯟꯂꯒꯦ ꯑꯗꯨꯗꯤ
ꯏꯟꯖꯔꯣ ꯍꯍ ꯑ ꯉꯥꯏꯌꯣ ꯑꯁꯦꯡꯕꯅꯦ ꯂꯥꯛꯀꯅꯤ ꯁꯣꯏꯗꯅ
ꯑ
ꯑꯩꯁꯨ ꯎꯝ ꯑꯟꯏꯟꯇꯦꯜꯂꯤꯖꯦꯕꯜ ꯐꯔꯛꯑꯦ ꯑꯦꯁꯨ ꯂꯥꯏꯈꯨꯔꯨꯝ ꯑꯣ ꯍꯣꯔꯦꯟ ꯎꯝ ꯅꯪ ꯈ꯭ꯔꯤꯁꯇꯌꯦꯟ ꯅꯤꯀꯣ
ꯍꯣꯏ
ꯎꯝ ꯍꯣꯔꯦꯟ ꯈꯨꯔꯨꯝꯕꯤꯌꯣ ꯀꯥꯎꯕꯤꯒꯅꯣ ꯑꯩꯗꯣ ꯅꯥꯔꯥꯒ ꯑꯣꯏꯅ ꯁꯨꯗꯧꯔꯒ ꯍꯥꯏꯅ ꯁꯤ ꯌꯥꯝꯅ ꯐꯔ
ꯑꯣ ꯐꯔꯅꯤꯗ ꯋꯥꯔꯧꯔꯨꯅꯨ
ꯎꯝ ꯈꯣꯏꯔꯨꯝꯕꯤꯌꯨ ꯀꯣ
ꯍꯣꯏ ꯍꯣꯏ
ꯎꯝ ꯍ ꯂꯅꯥꯀ ꯅꯅ ꯂꯩꯒꯦ
ꯑꯩꯒꯤ ꯍꯧꯖꯤꯛ ꯃꯔꯨꯞꯀ ꯂꯩꯃꯤꯟꯅꯅꯕꯅꯤ
ꯑꯝ ꯅꯨꯡꯉꯥꯏꯅꯦ
ꯑ
ꯅꯣꯏ ꯃꯔꯨꯞꯁꯤꯡꯒꯕꯣꯜ ꯌꯦꯡꯃꯤꯟꯅꯕ ꯑꯣꯏꯔꯝꯅꯤꯀꯣ
ꯍꯣꯏ ꯍꯣꯏ ꯁꯤꯡꯒ ꯕꯣꯜ ꯅꯨꯡꯗꯥꯡꯒ ꯌꯦꯡꯕ ꯑꯗꯨꯒ ꯍꯌꯦꯡꯒ
ꯎꯝ
ꯅꯨꯡꯊꯤꯟ ꯅꯣꯏ ꯅꯣꯏꯁꯨ ꯌꯦꯡꯔꯝꯕꯅꯤꯗ ꯑꯗꯨꯗꯤ ꯕꯣꯔꯗ ꯀꯣ
ꯀꯩ ꯍꯥꯏ ꯀꯩ ꯍꯥꯏꯕ
ꯕꯣꯜꯗꯤ ꯌꯦꯡꯉꯝꯅꯦꯕ
ꯑ ꯌꯦꯡꯉꯦ
ꯑꯣ
ꯑꯟꯑꯣꯗꯤꯕꯜ
ꯅꯥꯔꯁꯨ ꯌꯦꯡꯅꯤꯕ ꯅꯪꯗꯤ
ꯑꯧ ꯌꯦꯡꯉꯦ ꯑꯩꯁꯨ ꯄꯣꯔꯇꯨꯒꯜ ꯁꯤꯔꯁꯨꯀꯣ ꯀꯅꯥꯕꯨ ꯁꯞꯄꯣꯔꯠ ꯇꯧꯁꯤꯔꯥ ꯈꯟꯕꯅꯦ ꯑꯟꯏꯟꯇꯦꯜꯂꯤꯖꯦꯕꯜ ꯉꯕꯤꯔꯗꯤ ꯑ ꯌꯥꯝ ꯐꯔꯅꯤ ꯑꯔꯖꯦꯟꯇꯤꯅꯥ ꯅꯒ ꯍꯥꯏꯗꯤꯦ
ꯍ ꯍ
ꯑꯔꯖꯦꯟꯇꯅꯥ ꯄꯥꯟꯗ
ꯆꯗ ꯊꯝꯗ ꯍ ꯉꯝꯃꯅꯤ ꯉꯝꯃꯅꯤ
ꯎꯝ ꯑꯟꯏꯟꯇꯦꯜꯂꯤꯖꯦꯕꯜ
ꯑꯟꯑꯣꯗꯤꯕꯜ
ꯑꯗꯣ ꯅꯪꯗꯤ ꯁꯤꯡꯖꯨꯒꯨꯝꯕ ꯁꯦꯝꯕ ꯍꯥꯏꯕ꯭ꯔꯥ
ꯍꯥꯏꯗꯤ
ꯁꯤꯡꯖ ꯁꯤꯁꯤꯡꯖꯣꯁꯦꯃ ꯍꯥꯏ ꯍꯣꯏ
ꯑꯁ ꯁꯤꯡꯖꯨꯗꯤ ꯈꯪꯗꯦ ꯑꯗꯨꯝ ꯐꯩ ꯀ ꯍꯧꯖꯤ
ꯎꯝ
ꯃꯤꯅꯦꯁ ꯃꯤꯔꯗꯗꯝ ꯆꯝ
ꯎꯝ ꯑꯩꯁꯨ ꯁꯦꯝꯕꯤꯒꯦ ꯂꯥꯛꯑꯣꯀꯣ
ꯍꯣꯏ ꯍꯣꯏ ꯑꯁ ꯅꯪ ꯍꯣꯔꯦꯟ ꯎꯝ
ꯅꯥ ꯌꯥꯝ ꯑꯉꯥꯡ ꯑꯣꯏꯕ ꯃꯥꯜꯂꯦ
ꯍꯣꯏ ꯑꯩꯈꯣꯏꯗꯤ ꯑꯉꯥꯡ ꯑꯣꯏꯔꯤꯕꯅꯤꯗ
ꯑꯩꯁꯨ ꯇ꯭ꯋꯦꯟꯇꯤ ꯍꯦꯜꯂꯛꯄꯒ ꯉꯥꯏꯔꯦ ꯏꯗ ꯍꯟꯗꯥꯅꯣ
ꯑꯣ ꯑꯗꯨ ꯑꯗꯨꯗꯝꯕ ꯌꯨꯄꯥꯅꯗ ꯋꯥ
ꯎꯝ ꯆꯝꯉ
ꯅ
ꯑ ꯉꯦ
ꯅꯨꯡꯁꯤꯗ ꯃꯤ ꯐꯖꯅ ꯂꯩꯇ꯭ꯔꯒ ꯌꯨꯝꯗ ꯐꯖꯅ ꯂꯩꯇ꯭ꯔꯒ
ꯑ ꯉꯠꯇꯦ ꯏꯣꯁꯤꯅꯦ
ꯑꯣ ꯅꯣꯏ ꯅꯣꯏ ꯅꯨꯄꯥꯅ ꯍꯥꯡꯅꯈ꯭ꯔꯕ꯭ꯔꯣ
ꯑ
ꯑꯗꯨꯗ ꯏꯗ
ꯎꯝ
ꯑ ꯄꯥꯏ ꯂꯩꯇ꯭ꯔꯦꯅꯦ ꯑꯗꯨꯗꯤ ꯀꯣ
ꯑ ꯃꯥꯅꯦ
ꯍ ꯍꯣꯏ
ꯃꯖꯦ ꯑꯋꯥ ꯍꯥꯏ ꯌꯦꯣ ꯄ ꯄꯒꯤꯒ ꯀꯕ ꯀ ꯂꯩ
ꯎꯝ
ꯎꯝ
ꯍ ꯃꯤ ꯄꯨꯟꯁꯤ ꯍꯥꯏꯁꯦ